ꯑꯣ ꯚꯥꯏ ꯑꯣ ꯀꯩꯅꯣ ꯚꯥꯏ ꯅꯉꯣꯟꯗ ꯀꯩꯅꯣꯝꯇ ꯍꯥꯏꯒꯦ ꯇꯧꯕꯅꯤꯅꯦ
ꯚꯥꯏ ꯀꯩꯗꯧꯔꯒꯦ ꯍꯦꯛꯇ ꯍꯥꯏꯌꯣ
ꯑꯣ ꯑꯩꯒꯤꯅꯦ ꯑꯩꯒꯤ ꯑꯩ ꯃꯃꯥꯡ ꯆꯍꯤꯗ ꯂꯧꯒꯤꯕ ꯐꯥꯝꯗꯣ
ꯑꯥ
ꯑꯗꯨꯗꯣ ꯄꯣꯠ ꯆꯩꯩ ꯍꯟꯗꯛ ꯂꯣꯏꯅ ꯊꯥꯔꯕꯅꯦꯕ
ꯑꯥ
ꯆꯥꯅ ꯊꯛꯅꯕ ꯃꯅꯥ ꯃꯁꯤꯡ ꯕꯖꯥꯔꯗꯒꯤ ꯁꯨꯝ ꯂꯩꯔ ꯆꯥꯕꯗꯣ ꯍꯧꯖꯤꯛꯀꯥꯟꯗꯤ ꯑꯁ ꯑꯅꯥ ꯑꯌꯦꯛꯁꯦ ꯌꯥꯝ ꯌꯥꯎꯈꯠꯅꯔꯛꯑꯦꯕꯀꯣ
ꯑꯥ
ꯑꯗꯨꯅ ꯑꯁ ꯃꯁꯤꯗꯤ ꯀꯥꯟꯅꯗꯦ ꯑꯩꯈꯣꯏ ꯆꯥꯅꯕ ꯆꯤꯟꯖꯥꯛꯁꯤꯗꯤ ꯏꯁꯥꯅ ꯍꯦꯛꯇ ꯄꯨꯊꯣꯛꯆꯔꯒꯦꯅ ꯍꯦꯛꯇ ꯊꯥꯖꯤꯜꯂꯕꯅꯦ ꯃꯅꯥ ꯃꯁꯤꯡ ꯑꯌꯥꯝꯕ ꯂꯣꯏꯅ ꯎꯝ ꯑꯩ ꯀꯩꯅꯣꯒ ꯈꯨꯠꯁꯦꯝꯒꯤ ꯍꯥꯔꯒ ꯃꯤꯅ ꯁꯥꯕꯗꯣ ꯑꯗꯨꯒ ꯑꯃꯇ ꯍꯥꯞꯇꯦꯗ ꯏꯁꯥꯒꯤ ꯑꯣꯏꯅ ꯁꯦꯝꯖꯔꯒ ꯑꯣꯏꯅ ꯍꯥꯞꯆꯔꯦ ꯍꯥꯔꯗꯣ
ꯑꯪ ꯑꯣ ꯏꯇꯥꯎ ꯑꯗꯨꯗꯤ ꯑꯥ ꯍꯧꯖꯤꯛꯀꯤ ꯃꯠ ꯃꯇꯝ ꯃꯇꯝꯒꯤ ꯑꯣꯏꯕ ꯏꯟꯖꯥꯡ ꯍꯥꯏꯗꯤ ꯀꯔꯤ ꯀꯔꯤꯒꯗꯤ ꯁꯨꯝ ꯊꯥꯖꯟꯕꯤꯔꯤꯒꯦ
ꯍꯧꯖꯤꯛ ꯃꯇꯝꯗꯤꯅꯦ ꯀꯩꯅꯣ ꯇꯧꯋꯦ ꯑꯥ ꯆꯨꯖꯥꯡ ꯀꯨꯝꯕ ꯒꯖꯔ ꯊꯕꯤ ꯃꯥꯏꯔꯦꯟ ꯑꯗꯒꯤ ꯑꯥ ꯍꯋꯥꯏ ꯑꯁꯥꯡꯕꯤꯗꯣ ꯑꯗꯨꯕꯨꯗꯤ ꯄꯥꯔ ꯑꯗꯨꯕꯨꯗꯤ ꯄꯥꯟꯕ ꯍꯧ ꯄꯗ ꯉꯥꯏꯔꯤ ꯑꯥ ꯆꯝꯐꯨꯠ ꯍꯋꯥꯏ ꯀꯨꯝꯕꯗꯣ ꯑꯗꯨꯒꯨꯝꯕꯗꯨ ꯊꯥꯏꯌꯦꯕꯀꯣ ꯑꯗꯨꯗꯨꯒ ꯈꯥꯃꯦꯟ ꯑꯁꯤꯟꯕꯁꯨ ꯊꯥꯏꯌꯦ ꯑꯗꯣ ꯑꯗꯨꯁꯤꯡꯗꯣ ꯑꯩꯗꯤ ꯁꯨꯃꯥꯏꯅ ꯈ꯭ꯔꯌꯥꯝ ꯁꯦꯝꯃ ꯍꯥꯞꯄꯕꯅꯦ ꯍꯥꯔꯁꯦ ꯇꯤꯟꯀꯥꯟ ꯇꯥꯔꯛꯄ ꯇꯥꯔꯛꯇꯅꯕ ꯈꯣꯠꯇꯅꯕꯅ ꯑꯥ ꯇꯤꯟꯊ꯭ꯣꯔꯛꯁꯦ ꯑꯣꯟꯂꯥꯏꯟꯗꯒꯤ ꯀꯛꯑ ꯂꯩꯔꯦꯗꯅ
ꯑꯥ
ꯑꯗꯨꯗꯨꯒ ꯁꯟꯊꯤ ꯀꯩꯀꯥꯁꯦ ꯁꯤ ꯁꯦꯝ ꯐꯖꯅ ꯇꯨꯡꯁꯤꯜꯂꯒ ꯀꯝꯄꯣꯁ ꯁꯦꯝꯃꯒ ꯑꯣꯏꯅ ꯍꯥꯞꯄꯦ ꯍꯤꯗꯥꯛꯁꯦ
ꯑ ꯏꯇꯥꯎ ꯑꯗꯤ ꯑꯥ ꯍꯥ
ꯑꯥ ꯑꯗꯨꯗꯣ ꯀꯩꯅꯣ ꯇꯧꯑꯣ ꯁꯨꯃꯥꯏꯅ ꯇꯧꯑꯣ ꯑꯥ ꯍꯌꯦꯡꯂ ꯍꯪꯆꯤꯠꯂ ꯍꯥꯏꯐꯦꯠꯇꯪ ꯀꯣꯏꯊꯣꯔꯛꯑꯣꯕꯀꯣ ꯑꯗꯨꯗꯨꯒ ꯏꯟꯖꯥꯡ ꯅꯥꯄꯤꯗꯣ ꯍꯦꯛ ꯄ ꯌꯥꯕ ꯌꯥꯎꯔꯦ ꯉꯥꯏꯁꯤꯗ ꯏꯇꯥꯎꯒꯤꯁꯨ ꯄꯨꯍꯧꯅꯕ ꯕꯖꯥꯔꯗꯩ ꯂꯩꯔ ꯆꯥꯕꯗꯣ ꯍꯧꯖꯤꯛꯇꯤ ꯍꯥꯔ ꯅꯨꯡ ꯀ ꯌꯥꯝ ꯍꯥꯞꯅꯕꯗꯩ ꯏꯁꯥꯗ ꯌꯥꯝ ꯁꯣꯏꯗꯅ ꯑꯩꯁꯤꯗꯤ ꯀꯔꯤꯝ ꯍꯥꯞꯇ꯭ꯔꯕꯅꯦ ꯌꯥꯝ ꯁꯦꯡꯕ ꯑꯁꯦꯡꯕ ꯆꯤꯟꯖꯥꯛ ꯍꯥꯏꯗꯣ ꯑꯣꯏꯗꯣꯔꯕꯅꯦ ꯑꯩꯒꯤꯁꯤꯗꯤ ꯑꯗꯨꯅ ꯂꯥꯛꯑꯣ ꯑꯗꯨꯗꯨꯒ ꯅꯪ ꯅꯈꯨꯠꯅ ꯐꯪꯅ ꯍꯦꯛꯆꯔꯣ ꯂꯥꯎꯑꯣ ꯑꯗꯨꯒ ꯑꯄꯥꯝ ꯑꯄꯥꯝꯕꯗꯨ ꯈꯜꯂꯒ ꯆꯥꯅꯕ ꯑꯗꯣ ꯂꯥꯛꯄꯗꯣ ꯇꯧꯔꯣ ꯑꯌꯨꯛ ꯑꯉꯟꯕꯗ ꯑꯣꯏꯅ ꯂꯥꯛꯑꯣꯕꯀꯣ ꯆꯥꯛ ꯆꯔꯥ ꯑꯃ ꯆꯥꯃꯤꯟꯅꯔꯒ ꯍꯦꯛꯇ ꯍꯦꯛꯑꯖꯤ ꯏꯇꯥꯎ ꯈꯣꯏꯕꯥꯅꯤ ꯇꯧꯔꯒ ꯑꯗꯨꯝ ꯑꯉꯥꯡ ꯅꯨꯕꯤ ꯀꯩꯀꯥꯁꯨ ꯑꯗꯨꯝ ꯄꯨꯕꯤꯔꯛꯑꯣ
ꯍꯣꯏ ꯍꯣꯏ ꯑꯥ ꯍꯣꯏ ꯍꯣꯏ ꯏꯁ ꯌꯥꯝ ꯐꯩ ꯏꯇꯥꯎ
ꯎꯝ ꯑꯗꯨꯒ ꯑꯩꯅ ꯁꯥ ꯀꯩꯀꯥꯁꯨ ꯈꯔ ꯍꯥꯞꯆꯤꯟꯕꯅꯦꯕꯀꯣ ꯏꯟ ꯉꯥꯅꯨꯁꯦ ꯑꯍꯥꯟꯕꯗ ꯉꯥꯅꯨ ꯃꯄꯤ ꯇꯔꯥ ꯂꯧꯕꯅꯦꯕꯀꯣ ꯑꯗꯨꯗꯢ ꯃꯆꯥ ꯑꯣꯟꯊꯣꯛꯄ ꯀꯩꯀꯥ ꯃꯊꯪ ꯃꯊꯪꯁꯨꯝ ꯑꯣꯟꯊꯣꯔꯛꯄꯗ ꯍꯧꯖꯤꯛꯇꯤ ꯉꯥꯅꯨꯁꯦ ꯃꯄꯤ ꯌꯥꯡꯈꯩꯃꯨꯛ ꯁꯨꯗꯣꯛꯈ꯭ꯔꯦꯕꯀꯣ ꯑꯗꯒꯤ ꯈꯩꯒꯤ ꯃꯩꯇꯩꯌꯦꯟ ꯑꯁꯦꯡꯕꯗꯣ ꯑꯗꯨꯗꯨꯑ ꯑꯥ ꯅꯤꯐꯨ ꯅꯤꯐꯨ ꯑꯣꯏ ꯃꯥꯜꯂꯦ ꯑꯣ ꯅꯤꯐꯨ ꯂꯩꯕꯅꯦ ꯅꯍꯥꯟ ꯑꯉꯥꯡꯒꯩ ꯆꯥꯅꯤꯡꯉꯦꯅ ꯑꯅꯤꯑꯝꯗꯤ ꯆꯥꯊꯣꯛꯈ꯭ꯔꯦ ꯑꯗꯨꯒ ꯑꯣꯛ ꯃꯄꯤ ꯃꯉꯥ ꯑꯝꯒ ꯂꯩꯔꯤꯌꯦ ꯑꯃꯗꯤ ꯃꯆꯥ ꯀꯣꯛꯏꯌꯦ ꯑꯗꯨ ꯃꯣꯏ ꯃꯌꯥꯝꯅ ꯐꯔꯦ ꯐ ꯍ ꯑ ꯃꯇꯨꯡ ꯑꯗꯨꯗꯨꯅꯅꯦ ꯑꯩ ꯍꯧꯖꯤꯛꯀꯥꯟ ꯕꯣꯡ ꯆꯤꯟꯕꯗ ꯃꯇꯦꯡ ꯑꯣꯏꯅꯤꯡꯒꯦ ꯑꯗꯨꯗꯨꯒ ꯑ ꯄꯨꯈꯤ ꯑꯃꯁꯨ ꯇꯧ ꯊꯣꯛꯑꯒ ꯊꯝꯕꯅꯦ ꯑꯩꯅ ꯉꯥ ꯈꯔ ꯈꯔ ꯊꯥꯗꯒꯦꯅ ꯑꯁ ꯐꯖꯔꯦꯍꯦ ꯑꯗꯨꯁꯨ ꯉꯟ ꯂꯣꯏ ꯆꯥꯎꯔꯅꯦ ꯍꯧꯖꯤꯛꯀꯥꯟꯒꯤ ꯕꯖꯥꯔꯗ ꯌꯣꯟꯕ ꯉꯥꯗꯨꯗꯤ ꯑꯁ ꯆꯕꯤꯠ ꯆꯕꯤꯠ ꯂꯥꯎꯔꯒ ꯆꯥꯕꯗ ꯍꯥꯎꯇꯕꯅꯦ ꯑꯩꯒꯤ ꯄꯨꯈꯤ ꯉꯥꯗꯨꯗꯤꯀꯣ ꯑꯁ ꯆꯥꯔꯒ ꯅꯦ ꯎꯨꯏ ꯎꯨꯏꯒ ꯂꯥꯎꯔꯒ ꯈꯨꯍꯥꯎ ꯑꯃꯅꯦ ꯉꯣ
ꯗꯤ ꯏꯇꯥꯎꯅ ꯍꯟꯗꯛ ꯇꯧꯔꯤ ꯊꯕꯛꯁꯤꯗꯤ ꯈ꯭ꯋꯥꯏ ꯐꯔꯕ ꯊꯕꯛ ꯉꯥꯛꯇꯅꯤꯅꯦ
ꯑꯗꯣ ꯂꯥꯛꯑꯣ ꯑꯗꯨꯃꯥꯏꯅ ꯇꯧꯔꯒ ꯆꯥꯃꯤꯟꯅꯔꯁꯦꯕꯀꯣ ꯑꯗꯣꯝꯗꯁꯨ ꯃꯅꯥꯃꯁꯤꯡꯗꯣ ꯐꯪꯕꯨꯗꯤ ꯐꯪꯉꯝꯒꯅꯤ ꯑꯗꯨꯑꯣꯏꯇꯥꯁꯨ ꯑꯗꯣ ꯍꯧꯖꯤꯛꯀꯥꯟꯗꯤ ꯍꯥꯔꯁꯦ ꯍꯥꯞꯅꯔꯕꯅꯦꯕ ꯑꯗꯨꯅ ꯍꯥꯔ ꯍꯥꯞꯄ ꯆꯥꯕꯗꯨꯗꯤ ꯍꯛꯆꯥꯡꯗꯗꯤ ꯌꯥꯝ ꯁꯣꯛꯏꯗꯅ
ꯃꯅꯦ ꯃꯥꯅꯦ ꯏꯇ
ꯑꯗꯨꯅꯦ ꯍꯧꯖꯤꯛꯀꯥꯟꯗꯤ ꯑꯩꯈꯣꯏꯅ ꯆꯥꯔꯤꯕꯁꯤ ꯆꯤꯟꯖꯥꯛꯁꯤ ꯌꯥꯝ ꯆꯦꯛꯁꯤꯟꯅꯤꯡꯉꯥꯏ ꯗꯔꯀꯥꯔ ꯑꯣꯏꯔꯕꯅꯦ ꯌꯥꯝꯅ ꯃꯔꯨ ꯑꯣꯏꯔꯕꯅꯦꯕ ꯍ ꯑꯩꯗꯤ ꯆꯨ ꯆꯨ ꯊꯥꯔꯒ ꯆꯤꯅꯤ ꯏꯁꯥꯅ ꯄꯨꯊꯣꯛꯑꯁꯤꯔꯥ ꯀꯥꯏꯅꯒ ꯈꯜꯂꯤꯅꯦ ꯉꯣ
ꯑꯁ ꯑꯗꯨꯁꯨ ꯌꯥꯝ ꯐꯩꯅꯦ
ꯅꯍꯥꯛꯒꯤ ꯃꯦꯆꯤꯟ ꯅꯨꯡꯖꯤꯟ ꯑꯃ ꯂꯩꯔ ꯀꯗꯧ ꯑꯁ ꯄꯩꯁꯥ ꯁꯦ ꯈ꯭ꯔꯁ ꯆꯡꯒꯗꯕꯗꯨꯅ ꯑꯗꯨꯃꯨꯛꯀꯤ ꯄꯩꯁꯥꯗꯨꯗꯤ ꯑꯩꯉꯣꯟꯗ ꯂꯩꯇꯕ
ꯑꯗꯨꯗꯤ ꯏꯇꯥꯎ ꯑꯗꯣ ꯑꯁ ꯑꯩꯅ ꯂꯥꯛꯄꯗꯁꯨ ꯍꯥꯏꯗꯤ ꯏꯇꯥꯎꯗꯒꯤ ꯃꯅꯥ ꯃꯁꯤꯡꯁꯨ ꯑꯗꯨꯝ ꯍꯦꯛ ꯄꯨꯗꯦꯍꯦ ꯑꯅꯤ ꯍꯥꯏ ꯑꯝ ꯑꯗꯨ ꯑꯣꯏꯔꯒꯁꯨ ꯀꯣ ꯇꯥꯎ ꯑꯗꯣ ꯑꯩ ꯂꯥꯛꯄ ꯅꯨꯃꯤꯠ ꯑꯗꯨꯝꯗꯤ ꯍꯥꯏꯗꯤ ꯃꯩꯇꯩ ꯌꯦꯟꯗꯨꯝꯗꯤ ꯑꯝꯇꯪꯗꯤ ꯆꯥꯃꯤꯟꯅꯕ ꯇꯥꯔꯦ
ꯑꯃꯈꯛꯇ ꯅꯠꯇꯦ ꯑꯅꯤ ꯑꯍꯨꯝ ꯇꯧꯗꯣꯏꯅꯦꯍꯦ ꯑꯃꯈꯛꯇ ꯅꯠꯇꯦ
ꯑꯣ ꯍꯣ ꯑꯗꯨꯅꯦ ꯍꯥꯏꯗꯤ ꯃꯩꯇꯩ ꯌꯦꯟꯒꯁꯤꯗꯤ ꯀꯨꯏꯔꯦꯕ ꯆꯥꯈꯤꯗꯕ ꯑꯗꯒꯤ ꯍꯥꯏꯗꯤ ꯑꯩꯈꯣꯏꯒꯤꯗꯤ ꯂꯝꯁꯨ ꯄꯤꯛꯄꯅꯤꯅ ꯏꯟꯖꯥꯡ ꯅꯥꯄꯤꯁꯨ ꯑꯗꯨꯝꯉꯥꯏꯔꯦ ꯑꯗꯨꯝ ꯍꯥꯏꯗꯤ ꯊꯥꯐꯝ ꯂꯩꯇꯦ ꯃꯔꯣꯏ ꯃꯄꯥꯡ ꯈꯔ ꯊꯕꯁꯤꯅ ꯀꯅꯥ ꯍꯥꯏ ꯃꯤ ꯑꯇꯩꯗꯤ ꯕꯖꯥꯔꯗ ꯏ ꯉꯥꯛꯇ ꯆꯥꯔꯤꯅꯤꯗꯣ ꯑꯗꯨꯗꯒꯤ ꯑ ꯍꯧꯖꯤꯛꯀꯤ ꯃꯩꯇꯩ ꯌꯦꯟꯒꯨꯝꯕ ꯀꯩꯀꯥꯁꯤꯁꯨ ꯍꯥꯏꯗꯤ ꯄꯥꯛꯅ ꯂꯩꯔꯒꯗꯤ ꯆꯥꯕꯁꯦ ꯐꯪꯅꯗꯦ ꯑꯗꯣ
ꯏꯇꯥꯎꯍꯣꯏꯒꯤꯗꯤ ꯌꯦꯟ ꯕꯣꯏꯂꯔ ꯑꯣꯏꯔꯝꯃꯅꯤ
ꯕꯣꯏꯂꯔꯗ ꯆꯥꯃꯟꯗ ꯅ ꯍꯥꯏꯗꯤ ꯏꯃꯨꯡ ꯃꯅꯨꯡ ꯃꯤ ꯈꯩꯁꯦ ꯇꯨ ꯑꯁ ꯈꯪꯗ꯭ꯔꯦꯗ ꯑꯗꯨꯝ ꯅꯣꯏꯕꯗ ꯅꯣꯏꯕꯗꯁꯨ ꯑꯗꯣ ꯃꯩꯇꯩ ꯑꯥ ꯃꯩꯇꯩꯌꯦꯟ ꯑꯥ ꯃꯥꯅꯦ ꯑꯗꯨ ꯏꯇꯥꯎ ꯍꯣꯏꯗ ꯂꯥꯛꯄꯗ ꯃꯩꯇꯩ ꯌꯦꯟꯗꯣ ꯍꯟꯗꯛꯇꯤ ꯄꯦꯟꯅ ꯑꯝꯇꯪ ꯆꯥꯕ ꯇꯥꯔꯦ
ꯎꯝ ꯑꯗꯣ ꯑꯩꯅ ꯁꯪꯒꯣꯝ ꯈꯔꯁꯨ ꯐꯝꯍꯜꯂꯤꯕꯀꯣ ꯁꯪꯒꯣꯝ ꯑꯐꯝꯕ ꯁꯦꯝꯃꯦꯕ ꯑꯩꯒꯤ ꯁꯟꯕꯤ ꯁꯟꯕꯤ ꯑꯃꯣꯝ ꯑꯍꯨꯝ ꯂꯩꯌꯦ ꯂꯥꯕ ꯃꯔꯤꯡꯉꯒ ꯑꯗꯨ ꯑꯅꯤꯃꯨ ꯃꯆꯥ ꯀꯣꯛ ꯅꯨꯄꯥ ꯑꯅꯤꯗꯣ ꯁꯪꯒꯣꯝ ꯁꯨꯝꯕꯅꯦꯕ ꯑꯩꯅ
ꯑꯝ
ꯑꯩꯗꯤ ꯌꯣꯟꯗꯦꯗ ꯑꯩꯈꯣꯏ ꯑꯉꯥꯡꯈꯩ ꯆꯥꯅꯕꯅ ꯊꯝꯕꯅꯦ ꯑꯗꯩ ꯁꯠ ꯑꯩꯅ ꯆꯐꯨꯗ ꯍꯥꯞ ꯄꯒ ꯁꯪꯒꯣꯝ ꯑꯐꯝꯕ ꯁꯦꯝꯃꯟꯕꯅꯦꯕ ꯀꯣ ꯏꯇꯥꯎꯒꯤꯁꯨ ꯀꯣ ꯑꯆꯧꯕꯃ ꯈꯥꯑꯝꯃꯒꯦ ꯁꯪꯒꯣꯝ ꯃꯐꯝꯕ ꯆꯨꯞꯅꯤꯡꯕꯔꯥ ꯑꯁ ꯕꯖꯥꯔꯗꯒ ꯌꯣꯜꯂꯤꯗꯨꯗꯤ ꯏꯁꯤꯡꯒ ꯌꯥꯟꯕꯅꯤ
ꯑ ꯑꯗꯨꯅꯦ ꯍꯥꯏꯗꯤ ꯑꯩꯈꯣꯏꯒꯤ ꯁꯟ ꯌꯨꯝꯗ ꯂꯣꯏꯖꯕ ꯁꯟꯗꯒꯤ ꯁꯪꯒꯣꯝꯅ ꯁꯦꯝꯕ ꯀꯥꯁꯤ ꯆꯥꯗꯕ ꯀꯨꯏꯔꯦ ꯑꯗꯣ ꯑꯗꯒꯤ ꯑꯩꯅ ꯈ꯭ꯋꯥꯏ ꯄꯥꯝꯖꯕꯁꯤꯁꯨ ꯁꯪꯒꯣꯞ ꯑꯐꯝꯕꯁꯦ ꯑꯩ ꯌꯥꯝ ꯄꯥꯝꯖꯩꯌꯦꯕ ꯑꯗꯨꯅꯤ ꯑꯥ꯭ꯁ ꯀꯩꯅꯣ ꯄꯥꯝꯖꯕꯁꯤꯡꯁꯦ ꯏꯇꯥꯎ ꯍꯣꯏꯗ ꯣꯏ ꯂꯩꯔꯦ ꯌꯥꯝ ꯅꯨꯡꯉꯥꯏꯖꯔꯦ
ꯑꯦ ꯃꯔꯛ ꯃꯔꯛꯇ ꯃꯤꯅꯒ ꯁꯤꯡꯉꯛꯑꯦ ꯁꯪꯒꯣꯝ ꯑꯐꯝꯕꯗꯣ ꯆꯐꯨ ꯑꯁꯨꯛ ꯊꯝꯕꯤꯔꯝꯃꯣ ꯑꯁꯨꯛ ꯊꯝꯕꯤꯔꯝꯃꯣꯅ ꯍꯣꯇꯦꯜꯒꯤꯒꯨꯝꯕꯗ ꯃꯣꯏ ꯁꯤꯖꯤꯟꯅꯕꯒꯤ ꯃꯥꯜꯂꯦꯕꯀꯣ ꯃꯣꯏꯗꯣ ꯑꯥ ꯑꯥ ꯕꯤꯌꯥꯏ ꯍꯥꯏꯕ꯭ꯔꯥ ꯀꯩꯅꯣ ꯍꯣꯇꯦꯜꯗ ꯁꯦꯝꯕꯗꯣ ꯑꯗꯨꯒꯨꯝꯕ ꯁꯦꯝꯕꯗ ꯁꯤꯖꯤꯟꯅꯕ ꯃꯥꯜꯂꯦ ꯑꯗꯒꯤ ꯃꯣꯏ ꯆꯥꯅꯕꯁꯨ ꯃꯥꯜꯂꯦꯕꯀꯣ ꯑꯗꯨꯃꯥꯏꯅ ꯃꯔꯛ ꯃꯔꯛꯇ ꯑꯗꯨꯃꯥꯏꯅ ꯑꯣꯔꯗꯔ ꯂꯥꯛꯑꯀꯥꯟꯗ ꯑꯩ
ꯑ ꯑꯗꯨꯗꯒꯤ ꯍꯥꯏꯗꯤ ꯁꯪꯒꯣꯝ ꯑꯐꯝꯕ ꯑꯁꯤꯗꯤ ꯑꯩꯈꯣꯏ ꯑꯌꯨꯛ ꯆꯈꯥꯎ ꯍꯥꯡꯕꯗꯒ ꯆꯥꯕꯗ ꯍꯥꯏꯗꯤ ꯍꯛꯆꯥꯡꯗ ꯌꯥꯝ ꯐꯕ ꯄꯣꯠꯅꯦ ꯍꯥꯏꯇꯥꯔꯦ
ꯍ ꯍꯣꯏ ꯍꯣꯏ ꯃꯥꯅꯦ
ꯑꯗꯨꯅꯦ ꯑꯩꯈꯣꯏꯁꯨ ꯍꯥꯏꯗꯤ ꯆꯥꯅꯤꯡꯉꯦ ꯗꯨꯉꯥꯏ ꯑꯗꯨꯝ ꯕꯖꯥꯔꯗꯒꯤ ꯂꯩꯕꯗꯨꯗꯤ ꯏꯇꯥꯎꯅꯁꯨ ꯉꯁꯥꯏ ꯍꯥꯏꯕꯤ ꯑꯗꯨꯨꯅꯤ ꯍꯥꯏꯗꯤ ꯏꯁꯤꯡ ꯀꯩꯀꯥ ꯌꯥꯟꯁꯤꯟꯕꯅꯤꯅ ꯐꯝꯕꯗ ꯑꯩꯈꯣꯏꯒꯤ ꯇꯁꯦꯡ ꯇꯁꯦꯡꯕ ꯁꯟ--ꯗ ꯀꯦꯠ ꯁꯪꯒꯣꯝ ꯑꯁꯦꯡꯕꯅ ꯇꯧꯕꯗꯨꯒꯗꯤ ꯃꯥ ꯅꯗꯦꯕ ꯑꯗꯨꯗꯨꯅ ꯑꯩꯈꯣꯏꯁꯨ ꯑꯗꯨꯝ ꯇꯟꯗꯅ ꯑꯗꯨꯝ ꯆꯥꯗ꯭ꯔꯦ ꯑꯗꯣ ꯑꯩ ꯏꯇꯥꯎꯒꯤꯗꯨꯗ ꯑꯩ ꯍꯟꯗꯛ ꯇꯦꯞ ꯑꯗꯨ ꯅ ꯅꯇꯟ ꯆꯥꯍꯧ
ꯑꯣ ꯑꯗꯨꯅꯦ ꯑꯩꯅ ꯈꯥꯛꯑꯝ ꯒꯦ ꯂꯥꯛ ꯑꯣꯅ ꯍꯥꯏꯁꯦ ꯄꯣꯟꯒꯗꯣ ꯅꯈꯨꯠꯅ ꯐꯪꯅꯀꯣ ꯂꯥꯎ ꯑꯗꯨ ꯒꯅꯦ ꯑꯄꯥꯝꯕꯗꯣ ꯈꯜꯂꯒꯅꯦ ꯆꯥꯅꯕ ꯑꯩꯈꯣꯏ ꯊꯕꯤꯁꯨ ꯐꯖꯅ ꯄꯥꯜꯂꯤ
ꯑꯥ ꯍꯥꯏꯕꯤꯌꯨ ꯏꯇꯥꯎ
ꯑ ꯊꯕꯤ ꯀꯩꯀꯥ ꯑꯗꯨꯝ ꯆꯥꯕ ꯌꯥꯕ ꯅꯠꯇ꯭ꯔꯣ
ꯑꯗꯨꯝ ꯆꯝꯐꯨꯠ ꯀꯨꯝꯕ ꯑꯗꯒꯤ ꯁꯂꯥꯠ ꯀꯨꯝꯕ ꯑꯗꯨꯝ ꯁꯦꯝꯃꯒ ꯑꯗꯨꯝ
ꯑꯁ ꯍꯟꯗꯛ ꯊꯕꯤ ꯌꯥꯝ ꯐꯩꯌꯦ ꯊꯕꯤꯗꯨ ꯁꯨꯅꯦ ꯀꯦꯖꯤ ꯇꯔꯥꯃꯨꯛ ꯄꯨꯒꯣ
ꯌꯥꯏꯌꯦ ꯌꯥꯏꯌꯦ ꯍꯥꯏꯗꯤ ꯕꯖꯥꯔꯗꯒꯤ ꯑꯗꯨꯝ ꯂꯩꯅ ꯂꯩꯔꯕ ꯅꯦꯕ ꯑꯩꯈꯣꯏꯁꯦ ꯑꯗꯣ ꯏꯇꯥꯎꯗꯨꯒꯤ ꯑꯣꯏꯅ ꯄꯨꯟꯅ ꯈꯔ ꯌꯥꯝ ꯂꯩꯔꯒ ꯐ꯭ꯔꯤꯁꯇ ꯊꯝꯖꯤꯜꯂꯒ ꯑꯗꯨꯝ ꯐꯅꯛ ꯀꯨꯏꯅ ꯑꯗꯨꯝ ꯆꯥꯅꯕ ꯕ ꯌꯥꯔꯅꯤ
ꯍꯣꯏ ꯑꯩ ꯁꯤꯗ ꯃꯣꯏ ꯍꯣꯁꯇꯦꯜ ꯑꯃ ꯂꯩꯔꯤꯌꯦ ꯑꯩꯈꯣꯏ ꯁꯤ ꯃꯅꯤꯡꯒꯤꯗ ꯃꯣꯏꯗ ꯏꯟꯖꯥꯡ ꯅꯥꯄꯤꯁꯦ ꯑꯩꯅ ꯑꯩꯉꯣꯟꯗꯒꯤ ꯍꯣꯡꯅ ꯍꯣꯡꯅ ꯄꯤꯕꯤꯕꯅꯦ ꯑꯩꯒꯤ ꯍꯥꯔ ꯍꯥꯞ ꯇꯕꯒꯤꯗꯣ ꯃꯣꯏ ꯕꯖꯥꯔꯗ ꯂꯩꯔꯨꯔꯗꯤ ꯑꯉꯥꯡꯁꯤꯡ ꯆꯥꯅꯕꯅꯤꯅ ꯅꯨꯡꯉꯥꯏꯇꯦꯅ ꯑꯩꯉꯣꯟꯗꯒꯤ ꯑꯗꯨꯝ ꯌꯦꯡ ꯌꯦꯡꯑ ꯑꯩꯅ ꯄꯤꯕꯤꯔꯤꯌꯦ ꯈꯔ ꯈꯔ
ꯑꯣ ꯌꯥꯝ ꯐꯩꯅꯦ ꯏꯇꯥꯎ
ꯁꯨꯝ ꯆꯤꯟꯖꯥꯛꯇꯣ ꯑꯐꯕ ꯄꯤꯖꯥ ꯅꯤꯡꯉꯤꯗꯅ ꯆꯥꯅꯕ ꯆꯤꯟꯖꯥꯛ ꯍꯥꯏꯁꯤꯗꯤ ꯂꯣꯏꯅ ꯂꯣꯏꯅ ꯑꯐꯕ ꯑꯣꯏ ꯀꯗꯣꯏꯖꯦ
ꯑꯗꯨꯅꯦ ꯏꯇꯥꯎ ꯑꯗꯨ ꯏꯇꯥꯎ ꯑ ꯏꯇꯥꯎꯒꯤ ꯐꯤ ꯑꯝꯖꯨ ꯂꯣ ꯂꯩ ꯑꯗꯒꯤ ꯉꯥꯁꯨ ꯌꯥꯝ ꯐꯖꯩ ꯍꯥꯏꯕꯅꯤꯅ ꯑꯩꯅ ꯑꯌꯨꯛꯇ ꯂꯥꯛ ꯑꯒ ꯍꯥꯏꯗꯤ ꯏꯇꯥꯎꯒ ꯃꯩꯇꯩ ꯌꯦꯟ ꯊꯣꯡ ꯉꯒ ꯆꯥꯃꯤꯟꯅꯔ ꯈꯣꯠꯂꯒ ꯍꯣꯏ ꯅꯨꯡꯊꯤꯟ ꯅꯨꯡ ꯍꯥꯏꯊꯔꯛꯄꯩ ꯑꯗꯨꯝ ꯀꯥꯟꯗ ꯑꯩ ꯗꯤ ꯑꯍ ꯈꯣꯏ ꯆꯣꯞꯅꯕ ꯀꯩꯅꯣꯗꯣ ꯑꯅꯤꯈꯛ ꯂꯩꯖꯌꯦ ꯑꯗꯨꯗꯣ ꯑꯩꯅ ꯄꯣꯔꯔꯛꯑꯒꯦ ꯑꯗꯨꯗꯨꯒ ꯇꯥꯎ ꯏꯕꯅꯤ ꯍꯥꯏꯗꯤ ꯍꯛꯆꯤꯡꯂꯥꯡꯕ ꯑꯣꯏꯅ ꯋꯥꯔꯤ ꯋꯥꯇꯥꯏꯒ ꯉꯥꯏꯍꯥꯛ ꯁꯥꯟꯅꯔꯒ ꯗ ꯑꯗꯨꯝ ꯍꯣꯏ ꯆꯣꯞꯄꯒ ꯉꯥꯁꯨ ꯑꯗꯨꯝ ꯈꯔ ꯐꯥꯃꯤꯟꯅꯁꯦ ꯌꯥꯕ꯭ꯔꯣ
ꯑꯦ ꯌꯥꯏꯅꯦ ꯌꯥꯏꯅꯦ ꯈꯣꯏꯗ ꯐꯥꯗ꯭ꯔꯁꯨ ꯍꯦꯛꯇ ꯆꯣꯡꯊꯔ ꯐꯥꯔꯗꯕꯅꯤ ꯈꯣꯏꯗ ꯐꯥꯕꯗꯤ ꯑ ꯐꯥꯕ ꯇꯝꯕ ꯉꯝꯗꯦꯗꯅ ꯊꯨꯔꯛꯄ ꯂꯩꯇ ꯆꯨꯝꯂꯦ ꯑꯗꯨꯅ ꯑ ꯑ ꯄꯨꯡꯈꯥꯏ ꯑꯃ ꯀꯔꯤ ꯑꯃ ꯄꯨꯡ ꯑꯃ ꯆꯨꯞꯄꯤꯗꯅꯀꯣ ꯑꯗꯨꯗꯨꯒ ꯗ ꯐꯥꯖꯤꯜꯂꯛꯛꯇ꯭ꯔꯗꯤ ꯍꯦꯛꯇ ꯆꯣꯡꯊꯔ ꯂꯣꯡ ꯎꯞ ꯇꯧꯔ ꯐꯥꯒꯗꯕꯅꯤ ꯑꯗꯨꯒ ꯍꯥꯎꯅ ꯊꯣꯡꯉꯒ ꯆꯥꯊꯣꯛꯏ ꯇꯥꯎ ꯌꯨꯝꯗ
ꯎꯝ ꯏꯇꯥꯎꯒꯤ ꯋꯥꯔꯤꯁꯦ ꯇꯥꯕꯗ ꯍꯥꯏꯗꯤ ꯌꯥꯝ ꯊꯨꯅꯕꯨ ꯂꯥꯛꯅꯤꯡꯉꯦꯗ ꯌꯥꯝ ꯅꯨꯡꯉꯥꯏ ꯀꯦꯗꯧ ꯃꯥꯟꯂꯤ
ꯍꯣꯏ ꯅꯨꯡꯉꯥꯏꯗꯣꯏꯖꯥꯠꯅꯤꯗ ꯑꯁ ꯑꯩ ꯁꯤꯗ ꯂꯣꯏꯅ ꯔꯦꯗꯤꯗ ꯂꯩꯕꯅꯦ ꯑꯩ ꯊꯥꯎ ꯊꯨꯝ ꯀꯔꯤ ꯀꯔꯥ ꯆꯪꯒꯗꯕ ꯃꯄꯣꯠ ꯃꯆꯩꯗꯣ ꯑꯩ
ꯎꯝ ꯎꯝ ꯑꯗꯣ ꯏꯇꯥꯎꯒꯤꯗꯤ ꯍꯥꯏꯗꯤ ꯂꯧꯕꯨꯛ ꯇ ꯂꯧ ꯂꯣꯛꯄ ꯂꯣꯏꯔꯒ ꯍꯥꯏꯗꯤ ꯃꯇꯝ ꯃꯥꯡꯍꯟꯗꯕꯤꯗ ꯑꯩꯈꯣꯏ ꯍꯪꯒꯥꯝ ꯃꯔꯨ ꯀꯩꯀꯥ ꯍꯨꯜꯂꯒ ꯀꯥꯡ ꯍꯥꯃꯨ ꯍꯪꯒꯥꯝ ꯊꯥꯎꯒ ꯁꯨ ꯂꯣꯛꯑꯒ ꯑꯗꯨꯝ ꯊꯝꯕꯤꯗꯅ ꯑꯩꯉꯣꯟꯗꯁꯨ ꯉꯍꯥꯟ ꯎꯝ ꯑꯗꯨꯗꯣ ꯑꯁ ꯑꯗꯨꯁꯨ ꯌꯥꯝ ꯐꯩꯌꯦ ꯍꯥꯏꯗꯤ ꯍꯪꯒꯥꯝ ꯊꯥꯎ ꯑꯁꯦꯡꯕ ꯍꯧꯖꯤꯛꯀꯥꯟꯗꯤ ꯄꯥꯛ ꯄꯥꯛꯅ ꯐꯪꯅ ꯔꯦꯗꯅ
ꯍꯣꯏ ꯃꯥꯅꯦ ꯃꯥꯅꯦ ꯑꯁ ꯑꯩꯗꯤ ꯍꯪꯒꯥꯝ ꯊꯥꯎ ꯉꯥꯛꯛꯇꯅꯦꯍꯦ ꯆꯥꯔꯤꯁꯦ ꯑꯩ ꯂꯣꯛꯆꯔꯅꯤꯅꯀꯣ ꯀꯩꯗ ꯆꯥ ꯂꯩꯖꯔꯝꯅꯤꯅ ꯑꯗꯨꯇꯅꯦ ꯑꯩꯅ ꯆꯥꯔꯤꯁꯦ ꯑꯦ ꯏꯇꯥꯎ ꯍꯌꯦꯡ ꯂꯥꯛꯄꯩꯗꯣ ꯑꯗꯨꯗꯁꯨ ꯑꯦ ꯏꯇꯥꯎꯒꯤ ꯄꯤꯅꯕ ꯇꯔ ꯃꯔꯤ ꯃꯉꯥ
ꯑꯁ ꯌꯥꯝ ꯐꯔꯦ ꯌꯥꯝ ꯐꯔꯦ ꯏꯇꯥꯎ ꯑꯗꯨꯗꯤ ꯑꯁ ꯏꯇꯥꯎꯒꯤ ꯄꯨꯟꯁꯤꯒꯤ ꯈꯨꯂꯦꯟ ꯄꯨꯟꯁꯤ ꯈꯨꯔꯩꯁꯤꯗꯤ ꯍꯥꯏꯗꯤ ꯑꯁ ꯏꯅꯥ ꯈꯨꯟꯕꯅꯒ ꯑꯣꯏꯕ ꯐꯪꯒꯗꯕ ꯄꯨꯟꯁꯤ ꯍꯦꯟꯕ ꯅꯠꯇꯦꯍꯦ
ꯃꯥꯅꯤ ꯃꯥꯅꯦ ꯃꯥꯅꯦ ꯏꯁꯥꯥ ꯊꯥꯒꯠꯂꯤ ꯊꯥꯒꯠꯄꯒꯤ ꯋꯥꯗꯤ ꯅꯠꯇꯦꯀꯣ ꯑꯩꯅ ꯍꯩꯏꯁꯦ ꯑꯁ ꯐꯥꯝꯗ ꯂꯩꯔꯒꯅꯦ ꯏꯁ ꯐꯥꯝꯗ ꯍꯧꯔꯤꯕ ꯃꯅꯥ ꯃꯁꯤꯡ ꯂꯩꯔꯤꯕ ꯁꯥ ꯌꯦꯟ ꯉꯥ ꯂꯣꯏꯃꯛꯁꯦ ꯑꯁ ꯌꯦꯡꯉꯨ ꯌꯦꯡꯉꯨꯕꯗ ꯏꯐꯇ ꯐꯖꯩꯗ ꯏꯇꯥꯎ ꯅꯪ ꯍꯌꯦꯡ ꯂꯥꯛꯑ ꯈꯪꯅꯤ ꯍꯟꯅꯤꯡꯉꯣꯏꯗꯣꯏ ꯄꯣꯠꯅꯤꯗ ꯑꯍꯤꯡ ꯑꯍꯤꯡ ꯂꯦꯛꯅꯤꯡꯉꯛꯇꯣꯏꯅꯦ ꯑꯁ ꯑꯩ ꯍꯌꯦꯡ ꯑꯣꯏꯅ ꯆꯠꯂꯒꯦ ꯀꯥꯏꯅ ꯍꯥꯏꯔꯛ ꯇꯣꯏꯅꯦꯗ
ꯍꯥ ꯑꯃꯥꯏꯅ ꯍꯦꯛ ꯈꯜꯂꯁꯨ ꯅꯣꯡꯃꯥ ꯍꯦꯛ ꯂꯦꯛ ꯊꯣꯛꯄ ꯍꯥꯏꯗꯨꯅꯤꯗ
ꯑꯣ ꯑꯗꯨꯕꯨꯗꯤ ꯑꯥ ꯏꯇꯥꯎ ꯂꯥꯛꯑꯒ ꯈꯪꯅꯤꯗ ꯁꯤ ꯃꯐꯝꯁꯤ ꯌꯧꯔꯒ ꯀꯃꯥꯏ ꯇꯧꯏꯤ ꯍꯥꯏꯕꯗꯣ ꯒꯥꯔꯤ ꯃꯈꯣꯜ ꯑꯝꯇ ꯇꯥꯗ꯭ꯔꯦ ꯃꯤꯔꯥꯎ ꯃꯤꯔꯥꯎꯒ ꯑꯝ ꯇꯥꯗꯤ ꯁꯤꯗ ꯇꯥꯗꯧꯕ ꯍꯥꯏꯕꯨ ꯑꯩꯒꯤ ꯌꯦꯟꯖꯤꯡꯁꯦ ꯁꯤꯒ ꯉꯥꯅꯨꯒ ꯁꯟꯁꯤꯒ ꯁꯤꯃꯉꯥꯏꯔꯦ ꯑꯗꯒꯤ ꯅꯨꯃꯤꯠ ꯇꯥꯁꯜꯂꯛꯄꯒꯤ ꯇꯤꯟ ꯇꯤꯟ ꯃꯆꯥ ꯃꯆꯥ ꯃꯆꯥ ꯈꯣꯡꯕꯗꯣ
ꯑꯧ ꯑꯁ ꯑꯩꯈꯣꯏ ꯁ꯭ꯋꯥꯏꯗꯗꯤ ꯀꯛꯆꯦꯡ ꯍꯥꯔꯧ ꯃꯈꯣꯟ ꯅꯨꯃꯤꯠ ꯇꯥꯁꯤꯜꯂꯛꯄꯒꯤ ꯇꯟꯗꯟ ꯄꯥꯏꯕꯒꯗꯣ ꯑꯃꯠꯇ ꯎꯈꯤꯗ꯭ꯔꯕ ꯀꯨꯏꯔꯦꯗ ꯁꯥꯏꯖꯤꯗꯤ ꯒꯥꯔꯤ ꯃꯈꯣꯜꯂꯣ ꯀꯔꯤꯑꯣ ꯑꯁ ꯒꯌꯥꯟ ꯃꯦꯟ ꯑꯃꯠ ꯇꯥꯕ ꯅꯠꯇꯦꯗ ꯍꯤꯡꯉꯤꯅꯦꯅ ꯇꯧꯔꯤꯁꯦ ꯏꯇꯥꯎꯒꯤ ꯈꯨꯂꯩ ꯅꯕꯨ ꯏꯐꯥ ꯐꯔꯕꯅꯤ ꯍꯧꯖꯤꯛꯀꯤ ꯃꯇꯝꯗꯗꯤ
ꯌꯥꯝ ꯅꯨꯡꯉꯥꯏ ꯅꯤꯟ ꯈꯣꯡꯕ ꯃꯈꯣꯟ ꯌꯥꯎꯗ꯭ꯔꯦ ꯍꯛꯆꯥꯡꯁꯨ ꯐꯔꯦ ꯆꯥꯕ ꯆꯤꯟꯖꯥꯛꯁꯨ ꯏꯁꯥꯅ ꯄꯨꯊꯣꯛꯆꯔ ꯆꯥꯖꯔꯦ ꯍꯛꯆꯥꯡꯁꯨ ꯐꯔꯦ ꯂꯣꯏꯅ ꯂꯩꯔꯦ ꯁꯤꯗ ꯑꯋꯥꯠ ꯄꯪ ꯒ ꯂꯩꯇ꯭ꯔꯦ
ꯏꯇꯥꯎ ꯑꯁ ꯏꯇꯥꯎ ꯍꯣꯏꯒꯤ ꯑꯗꯣ ꯑꯩꯁꯨ ꯏꯇꯥꯎꯒꯤ ꯁꯨꯃꯥꯏꯅ ꯇꯧꯅꯕ ꯐꯥꯝ ꯑꯝꯗꯤ ꯌꯦꯡꯅꯤꯡꯉꯤꯌꯦ